ꯇꯥꯕ꯭ꯔꯣ ꯀꯩ ꯍꯥꯏꯒꯦ ꯏꯅꯥꯎ
ꯀꯩꯗꯧꯔꯤꯅꯣ
ꯇꯨꯝꯒꯦ ꯇꯧꯔꯦ ꯀꯣꯛ ꯌꯥꯝ ꯆꯤꯛꯑꯦ ꯐꯣꯟ ꯌꯦꯡꯃꯟꯕꯩꯔꯥ ꯈꯪꯗꯦ
ꯌꯥꯝ ꯉꯜꯂꯦꯍꯦ
ꯎꯝ
ꯑꯁ ꯆꯥꯛ ꯆꯥꯗ꯭ꯔꯤꯗ ꯑꯩꯈꯣꯏꯁꯨ
ꯏꯁ ꯍꯦꯟꯁꯥꯡ ꯑꯍꯥꯎꯕ ꯊꯣꯡꯕ ꯃꯥꯜꯂꯤꯗ ꯄꯨꯡꯁꯦ ꯑꯥ ꯌꯧꯔꯦ ꯃꯄꯜ ꯀꯩ ꯌꯦꯟꯁꯥꯡꯅꯣ
ꯑꯗꯨꯔꯣ ꯎꯁꯣꯏꯒ ꯌꯦꯟ ꯏꯃꯥꯟꯅꯕꯅ ꯊꯣꯡꯕꯅꯦ ꯏꯃꯥꯟꯅꯕ ꯍꯣꯏꯅꯦ ꯏꯃꯥꯟꯅꯕ ꯍꯥꯏꯁꯦ ꯏꯃꯥꯟꯅꯕ ꯀꯩꯅꯣꯗ ꯂꯩꯕ ꯗꯤꯌꯨꯂꯥꯂꯦꯟꯗ ꯂꯩꯕꯀꯣ ꯑꯗꯣ ꯃꯥꯅ ꯆꯥꯛ ꯆꯥꯅꯕ ꯀꯧꯕ
ꯑꯣ ꯅꯪ ꯑꯣ ꯃꯥꯏ ꯃꯐꯝꯗ ꯀꯧꯔꯤꯔꯣ꯫
ꯃꯥꯅꯦ꯫
ꯑꯣ ꯑꯣ ꯑꯣ ꯄꯨꯡ ꯀꯌꯥꯗ ꯆꯥꯛ ꯆꯥꯏ ꯑꯩ ꯅꯪ ꯑꯃꯨꯛ ꯍꯟꯗꯣꯏꯔꯣ꯫
ꯍꯟꯗꯣꯏꯅꯦ ꯑꯩꯈꯣꯏ ꯕꯣꯜ ꯌꯦꯡꯗꯣꯏꯅꯦ ꯕꯣꯜ ꯌꯦꯡ ꯕꯣꯜ ꯌꯦꯡꯒꯗ꯭ꯔꯣ꯫
ꯕꯣꯜ ꯌꯦꯡꯗꯤꯌꯦ ꯅꯣꯏ ꯆꯦꯗꯤ꯫
ꯅꯣꯏꯗꯤ ꯑ ꯕꯤ ꯇꯤ ꯑꯦꯁꯒꯤ ꯐꯦꯟꯁ ꯑꯣꯏꯔꯝꯒꯅꯤꯗ꯫
ꯅꯠꯇꯦ ꯅꯠꯇꯦ ꯕꯤ ꯇꯤ ꯑꯦꯁꯇꯨꯗꯤ ꯉꯔꯥꯡ ꯅꯍꯥꯟ ꯑꯉꯥꯡꯒꯤ ꯅꯦ ꯑꯩꯈꯣꯏꯗꯤ ꯑꯦꯛꯁꯣꯒꯤꯅꯦ ꯏ ꯑꯦꯛꯁ ꯑꯣ꯫
ꯑꯦꯛꯆꯣ ꯑꯗꯨ ꯑꯗꯥ ꯑꯩꯈꯣꯏ ꯈꯪꯗꯦ꯫
ꯈꯪꯗꯦ꯫ ꯕꯤ ꯇꯤ ꯑꯦꯁꯀꯤ ꯃꯃꯥꯡꯒꯤ ꯀꯣꯔꯤꯌꯟꯒꯤ ꯕꯦꯟꯅꯤꯗ ꯃꯣꯏꯁꯨ꯫
ꯍꯣꯏꯅꯦ ꯍꯣꯏꯅꯦ ꯑꯩꯁꯨ ꯊꯥꯏꯅꯀꯣ꯫ ꯑꯩ ꯈꯪ ꯈꯪꯗꯕꯒꯤꯅꯦ ꯈꯪꯉꯗꯤ ꯑꯩ ꯁꯨꯃꯥꯏ ꯍꯥꯞꯔꯣꯏ꯫ ꯑ ꯑꯩꯒꯤ ꯃꯥꯛꯁ ꯐꯣꯇꯣ ꯑꯃꯗ ꯎꯌꯦꯕ ꯑꯦꯛꯁꯣ ꯊꯥꯕ ꯑꯃ꯫ ꯑꯩ ꯃꯥꯛꯁ ꯍꯥꯞꯄꯅꯦꯕ ꯑꯁ ꯂꯣꯏꯔꯦꯍꯦ꯫ ꯑꯃꯨꯛ ꯅꯤꯡꯁꯤꯡꯂꯛꯑꯦ꯫
ꯌꯥꯝ ꯂꯩꯕꯅꯦ ꯐ ꯑꯁ ꯊꯥꯏꯅꯗꯤ ꯑꯗꯨꯒꯤ ꯑ ꯁꯤꯗꯤꯗꯣ꯫
ꯍꯥꯏꯕꯗꯤ ꯀꯣꯚꯤꯠ ꯀꯣꯚꯤꯠ ꯃꯃꯥꯡꯗꯗꯤ ꯑꯗꯨ ꯑꯩꯈꯣꯏꯅ ꯍꯧ-ꯍꯧꯖꯤꯛ ꯀꯩꯅꯣ ꯃꯦꯗꯤꯀꯦꯜꯒꯤ ꯃꯥꯛꯁ ꯍꯥꯞꯄꯗꯣ ꯑꯗꯨꯒꯨꯝꯕꯗꯤ ꯊꯣꯛꯇꯕꯅꯦꯕ ꯑꯩꯈꯣꯏ ꯄꯕ꯭ꯂꯤꯛꯇ꯫ ꯄꯤ ꯌꯣꯟꯗꯕꯅꯦ ꯑꯗꯨꯒ ꯀꯩꯅꯣ ꯐꯤꯒꯤ ꯃꯥꯛꯁ ꯈꯛꯇꯅꯦꯕ꯫ ꯑꯗꯣ ꯀꯣꯚꯤꯠ ꯃꯇꯨꯡꯒꯤ ꯀꯣꯚꯤꯠ ꯂꯥꯛꯄ ꯃꯇꯨꯡꯗ ꯑꯗꯨꯝ ꯊꯣꯛꯄꯅꯦꯕ ꯑꯗꯨ ꯐꯥꯔꯃꯥꯁꯤꯗ ꯐꯪꯕ ꯃꯥꯛꯁ ꯑꯁ ꯃꯥꯛꯁꯀ ꯃꯈꯟ ꯌꯥꯝꯃꯦꯗ ꯐꯤꯒꯤ꯫
ꯑ ꯑ ꯑ꯫
ꯖꯁꯇꯤꯟ ꯕꯤꯕꯔ꯫ ꯁ꯭ꯇꯤꯟ ꯕꯤꯕꯔꯒꯨꯝꯕ꯫
ꯃꯤ ꯉꯥꯎꯅꯔꯛꯄ ꯀꯨꯏꯗ꯭ꯔꯤꯗꯅꯀꯣ ꯍꯥꯏꯗꯤ ꯀꯨꯏꯗ꯭ꯔꯤꯕ꯫ ꯑꯩꯈꯣꯏꯅ ꯑ ꯀꯩꯅꯣ ꯇꯧꯕ ꯀꯥꯟꯗꯗꯤ ꯑꯩꯈꯣꯏꯗꯤ ꯑꯦꯛꯖꯣꯅ ꯍꯥꯟꯅ ꯈꯪꯉꯦꯕ꯫ ꯑꯈꯣꯏꯗꯤ ꯀꯦꯁꯦꯠꯇꯣ ꯈꯪꯕ꯭ꯔꯥ ꯁꯤꯗꯤꯗꯣ꯫ ꯌꯥꯝ ꯊꯤꯅ ꯃꯌꯥꯝ ꯂꯩ ꯌꯨꯝꯗ ꯑꯗꯨꯗꯣ ꯑꯈꯣꯏꯅ ꯇꯨꯏꯁꯟ ꯍꯜꯂꯛꯄꯗ ꯑꯗꯨꯝ ꯂꯩꯗꯣꯏꯅꯦꯕ ꯂꯨꯄꯥ ꯀꯌꯥ ꯎꯝ ꯂꯨꯄꯥ ꯌꯥꯝ ꯑ ꯇꯨꯏꯁꯟ ꯍꯜꯂꯛꯄ ꯈꯨꯗꯤꯡꯒꯤ ꯂꯩꯌꯦ ꯀꯦꯁꯦꯠ꯫
ꯍꯥꯟꯅ ꯕꯤ ꯇꯤ ꯑꯦꯁꯒꯤ ꯐꯦꯟꯁꯤꯡꯁꯦ꯫
ꯑ ꯑ ꯑ꯫
ꯌꯥꯝꯅ ꯑꯣꯕꯔ ꯏꯁꯃꯥꯔꯠ ꯑꯣꯏꯕꯅꯦꯀꯣ꯫
ꯈꯪꯗꯦꯀꯣ ꯑꯩꯈꯣꯏꯗꯤ ꯑꯗꯨꯗꯤ ꯑꯩꯗꯤ ꯈꯪꯖꯗꯦ ꯑꯩꯈꯣꯏꯗꯤ ꯑꯣꯏꯗꯕꯅꯤꯅ꯫ ꯑ꯫
ꯅꯣꯏꯗꯤ ꯑꯁ ꯂꯣꯏꯗ꯭ꯔꯤꯌꯦ ꯍꯧꯖꯤꯛ ꯀꯟꯅ ꯊꯣꯡꯉꯤ ꯑꯗꯣ ꯅꯣꯏꯗꯤ ꯀꯩ ꯏꯟꯖꯥꯡ ꯊꯣꯡ ꯆꯥꯔꯦ꯫
ꯑ ꯁꯧꯒ꯭ꯔꯤ ꯊꯣꯡꯉꯦꯀꯣ꯫
ꯅꯣꯏ ꯁꯧꯒ꯭ꯔꯤ ꯁꯧꯒ꯭ꯔꯤꯗ꯫ ꯀꯩ ꯍꯥꯞꯄ꯭ꯔꯥ ꯅꯣꯏ ꯀꯩꯀꯩ ꯍꯥꯞꯄ꯭ꯔꯥ ꯅꯣꯏꯒꯤ ꯈꯨꯠ ꯊꯣꯡ ꯍꯥꯏꯕꯅꯤꯗ ꯉꯥ ꯍꯥꯏꯁꯦ ꯉꯔꯤ ꯑꯣꯏꯗꯣꯏꯔꯥ ꯅꯠꯇ꯭ꯔꯒ
ꯉꯥꯔꯤꯁꯨ ꯉꯥ ꯑꯀꯪꯕꯁꯨ ꯍꯥꯞꯄꯦ
ꯀꯩꯒꯤꯅꯣ ꯌꯥꯝ ꯐ
ꯍꯥꯎꯅꯕꯅꯤ ꯀꯩꯅꯣ ꯑꯥ ꯉꯥ ꯊꯣꯡꯕ ꯍꯥꯎꯋꯦ
ꯑꯗꯣ ꯅꯣꯏꯁꯦ ꯀꯩꯅꯣ ꯊꯥꯏꯂꯦꯟ ꯁꯨꯞꯗꯤ ꯆꯥꯕ꯭ꯔꯥ
ꯀꯔꯤꯅꯣ
ꯊꯥꯏꯂꯦꯟꯁꯨꯞ ꯑꯖꯤꯅ ꯃꯣꯇꯣꯗꯣ ꯑꯗꯨ ꯆꯥꯕ꯭ꯔꯥ
ꯆꯥꯏꯌꯦ ꯑꯗꯨ ꯑꯗꯨꯝꯗꯤ ꯆꯥꯗꯦ ꯅꯨꯡꯇꯤꯒꯤꯗꯤ ꯆꯥꯗꯦ ꯑꯆꯥꯄꯣꯠ ꯁꯦꯝꯕ ꯀꯥꯟꯗ
ꯑꯦ ꯑꯗꯨꯒꯨꯝꯕꯗ ꯅꯠꯇꯦ ꯑꯥ ꯀꯥꯡꯁꯣꯏꯒꯨꯝꯕꯗ ꯁꯤ
ꯍꯥꯞꯇꯦ ꯑꯗꯨꯗꯤ
ꯁꯧꯒ꯭ꯔꯤ ꯌꯦꯟꯁꯥꯡꯒꯨꯝꯕꯗꯨꯗꯤ ꯑꯍꯥꯎꯕꯅꯦ ꯑꯩꯈꯣꯏꯗꯤ ꯍꯥꯏꯕꯗꯤ ꯑꯗꯨ ꯍꯥꯞꯇꯥꯗꯤ ꯑꯁ ꯌꯥꯗ꯭ꯔꯦ ꯏꯟꯁꯥꯡꯁꯦ
ꯎꯝ ꯎꯝ ꯎꯝ ꯍꯩꯅꯕꯣ ꯑꯗꯨꯕꯨꯗꯤ ꯀꯩꯁꯨꯕꯨꯗꯤ ꯐꯥꯎꯗꯕ ꯑꯗꯣ ꯌꯥꯝꯅꯅꯦ ꯑꯃ ꯑꯩ ꯀꯩꯅꯣꯝꯃ ꯍꯥꯏ ꯑꯗꯨꯗꯣ ꯆꯥ ꯑꯗꯨ ꯍꯥꯞꯄꯒ ꯆꯥꯕꯗꯣ ꯀꯩꯅꯣ ꯇꯧꯋꯦꯕ ꯆꯥꯕꯗꯣ ꯁꯨꯡꯄꯦꯟ ꯄꯦꯟꯗ ꯑꯗꯨꯝ ꯆꯥꯅꯤꯡꯕꯒꯤ ꯐꯥꯎꯍꯜꯂ ꯊꯝꯕꯗꯣ ꯈꯪꯕ꯭ꯔꯥ
ꯍꯣꯏꯅꯦ
ꯑꯗꯨꯃꯥꯏꯅ
ꯑꯗꯣ ꯍꯞꯇꯥꯗꯤ ꯑꯁ ꯏꯟꯖꯥꯡꯖꯦ ꯌꯥꯗ꯭ꯔꯦ
ꯅꯣꯏ ꯈꯨꯟꯗꯗꯤ ꯀꯩ ꯀꯩ ꯍꯩ ꯍꯧꯒꯦ
ꯈꯣꯢꯗꯗꯤ ꯑꯁ ꯖꯦꯛ ꯐ꯭ꯔꯨꯏꯠꯗꯣ ꯑꯆꯥꯎꯕꯗꯣ ꯑꯗꯨ ꯀꯩ ꯍꯥꯏꯕ꯭ꯔꯥ ꯅꯠꯇꯦ ꯅ ꯑꯥꯏ ꯑꯥꯏ ꯍꯣꯏꯅꯦ ꯑꯁ ꯑꯩ ꯍꯥꯏꯒꯦ ꯇꯧꯕꯅꯦ ꯍꯩꯕꯣꯡ
ꯊꯩꯕꯣꯡ
ꯍꯥꯟꯅꯗꯤ ꯈꯪꯉꯦꯕ ꯈꯪꯔꯝ ꯑꯩ ꯍꯣꯏꯅꯦ ꯑꯩ ꯍꯥꯟꯅꯗꯤ ꯈꯪꯔꯝꯕꯅꯦꯕꯥ
ꯎꯝ
ꯑꯗꯨ ꯌꯥꯝ ꯍꯧꯕ꯭ꯔꯥ
ꯍꯣꯏ ꯑꯁ ꯌꯥꯝ ꯍꯧꯋꯦ ꯑꯗꯨ ꯑꯣꯏꯔꯁꯨ ꯑꯈꯣꯏꯗꯤ ꯄꯥꯛ ꯆꯥꯗꯕꯅꯦ ꯌꯥꯝꯃꯟꯕꯒꯤꯀꯣ ꯁꯤꯗꯗꯤ ꯌꯥꯝ ꯇꯥꯡ ꯇꯥꯡꯉ ꯌꯣꯜꯂꯤꯗꯅ ꯃꯔꯨ ꯐꯥꯎ
ꯑꯥꯎ ꯑꯥꯎ ꯆꯥꯅꯤꯡꯉꯦ ꯍꯥꯎꯕꯅꯦ
ꯐꯖꯅ ꯄꯥꯟꯕꯅꯦ ꯑꯗꯨꯕꯨꯗꯤ
ꯎꯝ ꯄꯨꯡ ꯀꯌꯥꯗ ꯕꯣꯜꯅꯣ
ꯕꯥꯔꯣ ꯃꯈꯥꯏ
ꯎꯝ ꯑꯗꯨꯝ ꯇꯨꯝꯗꯕꯤꯗ ꯉꯥꯏꯗꯣꯏꯔꯣ
ꯍꯣꯢꯌꯦ ꯑꯗꯨꯃꯥꯢ ꯇꯧꯗꯣꯢꯅꯤ ꯁ ꯇꯨꯝꯅꯤꯡꯉꯦꯗꯥ ꯑꯩ ꯅꯨꯡꯊꯤꯟꯗ ꯑ ꯉꯥꯛꯇꯪ ꯇꯨꯝꯒꯦ ꯇꯧꯕꯅꯦ ꯑꯗꯣ ꯊꯕꯛ ꯌꯥꯝꯃꯟꯕꯒꯤꯀꯣ
ꯎꯝ
ꯏ
ꯑꯩꯒꯤ ꯑꯣꯐꯤꯁ ꯋꯥꯛ ꯌꯥꯝꯃꯟꯕꯒꯤ
ꯎꯝ
ꯍꯨ ꯍꯨꯝ
ꯅꯪꯒꯤ ꯀ꯭ꯌꯥꯝ ꯋꯥꯠꯂꯤꯒꯦ ꯁꯤ ꯀꯩꯅꯣꯁꯤꯅ ꯑꯇꯣꯞꯄ ꯃꯥꯜꯂꯦ ꯅꯪ ꯇꯧꯔꯛ
ꯃꯥꯅꯦ ꯃꯥꯅꯦ ꯍꯣꯏꯅꯦ ꯌꯥꯝ ꯋꯥꯠꯂꯤ ꯌꯥꯝ ꯋꯥꯜꯂꯤ ꯌꯥꯝ ꯋꯥꯠꯂꯦ ꯍꯥꯏꯗꯣꯛꯄ ꯌꯥꯗꯦ
ꯑꯣ ꯌꯥꯝꯅ ꯀꯩꯅꯣ ꯇꯧꯕ ꯃꯥꯜꯂꯤꯀꯣ ꯄꯩꯁꯥ ꯌꯥꯝꯅ ꯇꯥꯟꯕ ꯃꯥꯜꯂꯤꯀꯣ
ꯅꯠꯇꯦꯗ ꯑꯁꯨꯝ ꯏꯃꯥꯟꯅꯕꯁꯤꯡꯒꯤ ꯑꯩꯒꯤꯗꯤ ꯍꯣꯕꯤꯅꯤꯅ ꯅꯪꯉꯣꯟꯗ ꯋꯥꯔꯤ ꯁꯥꯕꯁꯦ
ꯑꯦ ꯍꯦ ꯍꯦ ꯍꯤ ꯎꯝ ꯍꯣꯢꯁꯦ ꯍꯣꯢꯁꯦ
ꯋꯥꯆꯦꯞꯗ ꯑꯥ ꯀꯩꯅꯣ ꯑꯣꯐꯂꯥꯏꯟꯗ ꯀꯣꯜ ꯇꯧꯔꯛꯄꯁꯦ ꯑꯩ ꯏꯀꯥꯏꯕ
ꯑꯗꯨꯝ ꯇꯧꯋꯣ ꯇꯧꯅꯤꯡꯉꯗꯤ ꯍꯥꯡꯕ ꯀꯥꯟꯗ ꯋꯥꯔꯤ ꯁꯥꯥꯟꯅꯤꯡꯉꯗꯤ
ꯑꯦꯗꯚꯥꯟꯇꯦꯖ ꯂꯧꯔꯒ ꯑꯩ ꯇꯧꯕꯗꯤ ꯀꯣ
ꯎꯝ ꯎꯝ ꯎꯝ
ꯀꯩꯅꯣ ꯅꯪꯒꯤ ꯚꯥꯏꯕ꯭ꯔꯦꯁꯟ ꯃꯈꯣꯟ
ꯎꯝ ꯂꯧꯊꯣꯛꯀꯦ ꯎꯝ
ꯅꯃꯥꯟꯅꯕꯤꯗꯤ ꯀꯥꯏ ꯆꯠꯈ꯭ꯔꯦ ꯅꯨꯡꯉꯥꯏꯔꯤꯕ꯭ꯔꯣ ꯑꯝꯇ ꯍꯪꯕꯤꯌꯨꯅꯦ ꯑꯩꯅ
ꯀꯣꯟꯅ ꯍꯪꯉꯒꯦꯀꯣ ꯁꯤꯗꯗꯤ ꯅꯣ
ꯑꯁ ꯅꯕꯥꯅꯤꯒꯤ ꯈꯣꯟꯖꯦ ꯑꯣ ꯃꯛ ꯈꯣꯟꯖꯦꯜꯁꯦ ꯆꯞ ꯃꯥꯟꯅꯕꯒꯤ ꯍꯥꯏꯕꯗꯤ ꯃꯤ ꯑꯃꯈꯛ ꯇꯔꯥ ꯑꯩ ꯑꯗꯨꯝ ꯈꯟꯕꯅꯦꯀꯣ
ꯎꯝ ꯋꯥꯕ꯭ꯔꯥ ꯅꯪꯅ ꯃꯩ ꯃꯩꯇꯩꯂꯣꯟ ꯉꯥꯡꯕꯁꯦ ꯋꯥꯕ꯭ꯔꯕ ꯅꯪꯉꯣꯟꯗ ꯏꯅꯔꯖꯤ ꯌꯥꯝ ꯆꯠꯂꯝꯗꯧ ꯃꯥꯜꯂꯦ ꯅꯉꯣꯟꯗ ꯉꯥꯡꯅꯤꯉꯥꯏ ꯍꯣꯠꯅꯕꯗ
ꯇꯟꯕꯗꯤ ꯇꯜꯂꯦ ꯉꯥꯡꯕ ꯑꯁꯦꯡꯕꯅꯦ ꯎꯄꯥꯏ ꯂꯩꯗꯕꯒꯤ ꯑꯣꯐꯤꯁ ꯋꯥꯛ ꯑꯣꯏꯕꯅꯤꯅ ꯈꯣ ꯑꯣꯐꯤꯁꯒꯤ
ꯎꯝ ꯃꯥꯅꯦ ꯋꯥꯔ꯭ꯛ ꯐ꯭ꯔꯣꯝ ꯍꯣꯝ ꯑꯩꯅꯦ ꯁꯤ ꯊꯕꯛꯁꯦ ꯂꯣꯏꯔꯀꯥꯟꯗꯅꯦ ꯐꯖꯅ ꯄꯣꯊꯥꯗꯣꯏꯅꯦ ꯌꯥꯝ ꯋꯥꯔꯦ ꯑꯩ ꯇꯨꯝꯕꯝ ꯆꯥꯕꯝ
ꯑꯩꯁꯦ ꯁꯤ ꯁꯤ ꯂꯣ ꯂꯣꯏꯁꯤꯜꯂꯗꯤ ꯑꯩꯒꯤ ꯄꯣꯀꯦꯠ ꯃꯅꯤ ꯀꯥꯏꯗ ꯑꯃꯨꯛ ꯐꯪꯒꯅꯤ ꯌꯥꯝꯋꯥꯔꯦ ꯑꯗꯨ ꯑꯩ ꯈꯟꯕ ꯌꯥꯝ ꯋꯥꯔꯦ
ꯑꯦ ꯑꯗꯨ ꯈꯤꯇꯪ ꯈꯤꯇꯪ ꯁꯤꯖꯤꯟꯅꯧꯋꯣ ꯌꯥꯝꯅ ꯁꯤꯖꯤꯟꯅꯒꯅꯨ ꯁꯤꯗꯩ ꯐꯪꯕꯗꯣ ꯂꯣꯏꯈ꯭ꯔꯕꯣ ꯀꯩ ꯗꯧꯈ꯭ꯔꯕ ꯅꯪꯅ
ꯈꯪꯗꯦꯗ ꯑꯗꯨꯝ ꯂꯣꯏꯁꯤꯟꯈ꯭ꯔꯦ
ꯑꯁ ꯅꯪꯖꯨ ꯍꯨꯝ ꯌꯨꯝꯗꯩ ꯂꯧꯗꯅꯤꯡꯉꯥꯏ ꯇꯧꯒꯦꯗꯤ ꯂꯩꯇꯦ
ꯍꯣꯏ ꯀꯨꯏꯔꯦꯗ ꯌꯨꯝꯗ ꯄꯩꯁꯥ ꯄꯩꯁꯥ ꯅꯤꯗꯕ ꯀꯨꯏꯔꯦꯗ
ꯑꯝ ꯀꯌꯥ ꯐꯪꯈ꯭ꯔꯒꯦꯕ ꯁꯨꯝ ꯆꯥꯎꯔꯥ
ꯁꯨꯝ ꯇꯦ ꯂꯤꯁꯤꯡ ꯑꯍꯨꯝ ꯈꯛꯇꯅꯤꯗ
ꯑꯣ ꯑꯣ ꯑꯣ ꯑꯗꯨ ꯂꯣꯏ ꯁꯤꯖꯤꯟꯅ ꯊꯣꯛꯈ꯭ꯔꯕ
ꯎꯝ
ꯑꯝ ꯃꯊꯪꯒꯤ ꯐꯪꯕꯗꯗꯤ ꯈꯤꯇꯪ ꯈꯤꯇꯪ ꯁꯤꯖꯤꯟꯅꯔꯣ
ꯍꯣꯢꯅꯦ
ꯑꯃꯨꯛꯀ ꯂꯥꯛꯄꯁꯨ ꯌꯥꯏꯗ ꯃꯣꯏꯅ ꯃꯇꯝ ꯈꯔ ꯂꯩꯔꯒ ꯁꯤꯗꯤ ꯃꯇꯝ ꯃꯇꯝꯒꯤꯅꯤ ꯍꯥꯏꯗꯅ ꯃꯣꯏꯅ
ꯃꯥꯅꯦ ꯃꯥꯅꯦ ꯍꯣꯢ
ꯑꯗꯨꯗꯣ ꯑꯗꯨꯝ ꯉꯥꯢꯌꯣ
ꯑꯁ ꯇꯨꯝꯅꯤꯡꯒ꯭ꯔꯦꯗ
ꯎꯝ ꯅꯨꯡꯗꯤꯟꯗꯗꯤ ꯑꯥ ꯉꯁꯥꯏ ꯀꯩꯗꯧꯔ ꯂꯩꯒꯦ
ꯑꯩ ꯍꯥꯏꯗ꯭ꯔꯣ ꯊꯕꯛ ꯌꯥꯝꯕꯒꯤ ꯑꯩꯒꯤ ꯔꯨꯝꯗꯣ ꯐꯖꯅ ꯁꯦꯡꯗꯣꯛꯑꯦ ꯑꯗꯨꯒ ꯐꯤ ꯁꯨꯑꯦ ꯕꯦꯠꯁꯤꯠ ꯑꯗꯨꯒ ꯄꯤꯂꯣ ꯀꯣꯕꯔꯒꯨꯝꯕ ꯂꯣꯏ ꯁꯨꯇꯣꯛꯄꯅꯦꯕ
ꯑꯥ ꯀꯪꯍꯧ ꯀꯪꯍꯧꯔꯕꯣ ꯐꯤꯗꯨꯕꯣ
ꯀꯪꯗꯦꯗ ꯑꯁ ꯌꯥꯝ ꯊꯦꯡꯅ ꯁꯨꯕꯅꯦꯕ ꯗꯣ ꯏꯔꯨꯕ ꯏꯔꯨꯕ ꯅꯠꯇꯦ ꯅꯣꯡ ꯆꯨꯕꯒꯤꯀꯣ ꯈꯣꯏꯔꯣꯝꯗꯗꯤ ꯅꯣꯡ ꯆꯨꯋꯦ
ꯑꯈꯣꯏ ꯁꯤꯗꯁꯨ ꯆꯨꯔꯝꯃꯦ ꯉꯁꯥꯏ ꯑꯗꯨꯅꯤꯗ ꯅꯃꯥꯟꯅꯕ ꯀꯌꯥ ꯆꯥꯛ ꯆꯥꯅꯗꯣꯏꯅꯣ
ꯑꯈꯣꯏ ꯃꯤ ꯃꯔꯤ
ꯑꯁ ꯍꯥꯎꯅ ꯑꯥ ꯍꯥꯎꯅ ꯆꯥꯗꯔꯣ ꯑꯗꯨꯗꯤ
ꯍꯣꯢꯅꯦ
ꯎꯁꯣꯏ ꯍꯥꯏꯕꯗꯤ ꯐ꯭ꯔꯦꯁꯇꯨꯔꯣ ꯊꯣꯡ
ꯃꯥꯅꯦ ꯎꯁꯣꯏ ꯑꯩꯈꯣꯏ ꯆꯤꯡꯒꯤ ꯆꯤꯡꯒꯤ ꯎꯁꯣꯏ ꯑꯄꯤꯛꯄꯗꯣ ꯑꯄꯤꯛ ꯄꯤꯛꯄ ꯑꯁꯥꯡꯕꯗꯣ ꯄꯤꯛꯄ ꯍꯥꯏꯕꯗꯤ ꯌꯥꯝꯅ ꯅꯣꯏ ꯀꯩꯅꯣ ꯖꯒꯣꯏ ꯁꯥꯕ ꯇꯥ ꯎ ꯅꯠꯇꯦ ꯋꯥꯅ ꯑꯃ ꯁꯦꯝꯕꯗꯣ ꯑꯗꯨꯒꯨꯝꯕ ꯋꯥꯒꯤ ꯎꯁꯣꯏ ꯆꯤꯡꯒꯤ ꯋꯥ ꯍꯥꯏꯁꯤꯔꯥ
ꯑꯗꯨ ꯈꯤꯇꯪ ꯈꯥꯕꯩ ꯇꯥꯏꯞꯇ ꯇꯧꯗ꯭ꯔꯣ ꯎꯁꯣꯏꯁꯦ
ꯑꯦ ꯀꯗꯥꯏꯗꯒꯤ ꯎꯁꯣꯏ ꯚꯦꯔꯥꯏꯇꯤꯗ ꯈ꯭ꯋꯥꯏꯗꯒꯤ ꯍꯥꯎꯕꯅꯦ ꯑꯗꯣ
ꯑꯣ ꯆꯥꯗ꯭ꯔꯤꯌꯦ ꯂꯩꯕ꯭ꯔꯣ ꯅꯣꯏ ꯀꯥꯏꯗꯩ ꯂꯩꯔꯤꯅꯣ
ꯈꯪꯗꯦ ꯀꯥꯏꯗꯒꯤ ꯂꯩꯕꯅꯣ ꯌꯨꯝꯗꯒꯤ ꯊꯥꯔꯛꯄ꯭ꯔ ꯑꯣꯏꯔꯝꯒꯅꯤ ꯑꯩꯈꯣꯏ ꯈꯨꯜꯗꯗꯤꯀꯣ
ꯎꯝ
ꯎꯁꯣꯏ ꯑꯆꯧꯕꯗꯣ ꯑꯗꯨꯒꯨꯝꯕ ꯄꯥꯛ ꯆꯥꯗꯕꯅꯦ꯫ ꯍꯥꯏꯕꯗꯤ ꯑꯥ ꯁꯣꯏ ꯁꯣꯏꯕꯨꯝ ꯁꯣꯏꯕꯨꯝꯒꯨꯝꯕ ꯁꯦꯝꯕ ꯁꯦꯝꯕ ꯁꯦꯝꯕꯅꯦꯕ ꯑꯗꯨꯅ ꯑꯗꯨꯒ ꯁꯤ ꯑꯩꯅ ꯍꯥꯏꯕ ꯎꯁꯣꯏꯗꯣ꯫ ꯑꯗꯨ ꯈꯛꯇꯅꯦ ꯑꯈꯣꯏꯅ ꯆꯥꯕꯁꯦ ꯑꯗꯣ ꯍꯥꯎꯕꯁꯨ ꯍꯦꯜꯂꯦ꯫
ꯍꯣꯏ ꯆꯤꯡꯗꯩ ꯄꯨꯔꯛꯄ ꯄꯣꯠ ꯆꯩ ꯂꯣꯏ ꯍꯥꯎꯋꯤꯗ ꯊꯕꯤꯖꯨ ꯍꯥꯎꯋꯤ ꯑꯃ ꯎꯝ꯫
ꯋꯥꯗꯣ ꯑꯗꯨꯒ ꯑꯩꯈꯣꯏ ꯈꯨꯜꯗꯒꯤ ꯎꯝ꯫
ꯆꯤꯡꯒꯤ ꯊꯥꯕꯤꯗꯣ ꯈꯪꯕ꯭ꯔꯥ ꯑꯃ ꯆꯥꯎꯕꯗꯣ ꯅꯣꯏꯕꯗꯣ ꯈꯪꯕ꯭ꯔꯥ ꯃꯣꯟ-ꯃꯣꯟ ꯌꯥꯝ ꯂꯥꯎꯕꯅꯦꯕ ꯑꯗꯨꯗꯣ꯫
ꯗ ꯈꯔ ꯌꯦꯜꯂꯣ ꯆꯥꯠꯄꯗꯨꯔꯥ꯫
ꯑꯥꯎ꯫
ꯑꯣ ꯌꯦꯂꯣ ꯆꯥꯠꯔꯒ ꯊꯨꯝꯕꯗꯣ꯫ ꯑꯩꯈꯣꯏ ꯑꯗꯨꯗꯦ ꯑꯗꯨ ꯊꯥꯞꯄꯤꯗꯣ ꯅꯣꯏ ꯀꯩ ꯀꯧꯋꯦ ꯑꯗꯨ ꯊꯥꯄꯤꯗꯣ꯫
ꯍꯥꯎꯊꯕꯤ ꯍꯥꯏꯌꯦ ꯑꯈꯣꯏꯅ꯫
ꯍꯥꯎ ꯇꯥꯕꯤ꯫ ꯅꯠꯇꯦ ꯅꯪꯅ ꯍꯥꯏꯕꯗꫭ ꯇꯣꯉꯥꯟꯕ ꯑꯣꯏꯔꯝꯒꯅꯤꯗ ꯈꯥ ꯊꯨ ꯊꯨꯝ ꯑꯊꯨꯝꯕ ꯑꯃ ꯌꯥꯎꯕꯅꯦꯕ ꯃꯅꯨꯡꯗ ꯈꯔ ꯌꯦꯜꯂꯣꯋꯤꯁ ꯇꯧꯕꯀꯣ ꯌꯥꯝꯅꯗꯤ ꯌꯦꯜꯂꯣ ꯑꯗꯨꯏ ꯅꯠꯇꯦꯗ ꯑꯗꯣ ꯑꯩꯈꯣꯏꯅ ꯍꯨꯏꯅꯥꯎ ꯍꯨꯏꯅꯥꯎ ꯊꯄꯤ